ꯇꯥꯕ꯭ꯔꯣ꯫
ꯍꯣ ꯍꯣꯏ ꯇꯥꯏꯌꯦ꯫
ꯀꯩꯗꯧꯔꯤꯕꯅꯣ꯫
ꯑꯦ ꯑꯩꯗꯣ ꯉꯁꯥꯏ ꯑꯩꯈꯣꯏꯒꯤ ꯊꯕꯛꯀꯤ ꯀꯣꯜ ꯂꯥꯛꯄ ꯑꯗꯨꯒꯤ ꯑꯃꯨꯛꯀ ꯊꯕꯛꯇꯣ ꯇꯧꯈ꯭ꯔꯕ꯫
ꯑꯆ ꯆ ꯆ ꯆ ꯆ ꯑꯗꯨꯗꯤ ꯌꯥꯝ ꯕꯤꯖꯤ ꯑꯣꯏꯌꯦꯅꯦ ꯑꯗꯨꯗꯤ꯫
ꯑꯦꯍꯦ ꯌꯥꯝ ꯕꯤꯖꯤ ꯑꯣꯏꯕ ꯁꯥꯔꯤꯅꯤ꯫
ꯎꯝ ꯑꯗꯨ ꯑꯗꯨꯅ ꯑꯦ ꯑꯗꯨꯃꯥꯏꯅ ꯇꯧꯒꯗꯕꯅꯦ꯫ ꯑ ꯑꯗꯨꯅ ꯐꯩꯗ ꯑꯩꯈꯣꯏꯗꯤ ꯊꯕꯛ ꯂꯩꯇ꯭ꯔꯒ ꯅꯨꯡꯁꯥꯗ ꯌꯥꯏꯔꯒ ꯇꯨꯝꯔꯒ ꯑꯗꯨꯝ ꯂꯩꯕꯅꯤꯅꯦ꯫
ꯎꯝ ꯋꯥꯏꯅꯦ ꯊꯕꯛ ꯇꯧꯕꯁꯤꯁꯨ꯫
ꯎꯝ ꯊꯕꯛ ꯂꯩꯇꯕꯅꯤꯅꯀꯣ꯫
ꯎꯝ꯫
ꯅꯣꯏꯒꯤ ꯏꯟꯁꯥꯡ ꯊꯣꯡꯅꯉꯥꯏ ꯂꯥꯛꯁꯤꯔꯥ ꯈꯪꯗ꯭ꯔꯦ ꯑꯩ ꯅꯣꯏ ꯅꯪꯒꯤ ꯀꯨꯛ ꯇꯧꯅꯤꯉꯥꯏ꯫
ꯍꯣꯏ ꯌꯥꯏꯅꯦ꯫ ꯗꯨꯁꯨ ꯅꯪꯅ ꯂꯥꯛꯅꯤꯡꯉꯗꯤ꯫
ꯎꯝ꯫ ꯊꯥꯗ ꯄꯩꯁꯥ ꯌꯥꯝꯅ ꯄꯤꯗ꯭ꯔꯁꯨ ꯆꯅꯤ ꯆꯍꯨꯝꯒꯨꯝꯕ ꯑꯆꯥꯄꯣꯠꯀꯨꯝꯕ ꯆꯥꯅꯤꯉꯥꯏꯀꯣ ꯄꯤꯕꯗꯤ ꯌꯥꯔꯦ꯫
ꯑ꯫
ꯅꯪꯒꯁꯨ ꯐꯖ ꯅꯪꯒꯁꯨ ꯁꯦꯕꯥ ꯐꯖꯅ ꯇꯧꯕꯤꯒꯦ꯫
ꯍꯥ ꯍꯥ꯫
ꯅꯨꯡꯉꯥꯏꯅ ꯅꯨꯃꯤꯠ ꯈꯨꯗꯤꯡ ꯅꯣꯛꯍꯟꯕꯤꯒꯦꯕ꯫
ꯑꯣ ꯌꯥꯏꯅꯦ ꯑꯗꯨꯁꯨ
ꯍꯧꯖꯤꯛꯇꯤ ꯆꯥꯛ ꯆꯥꯇꯧꯔꯕ꯭ꯔꯣ
ꯑꯥ ꯆꯥꯊꯣꯛꯇ꯭ꯔꯤ ꯆꯥꯛ ꯏꯟꯁꯥꯡ ꯊꯣꯡꯗ꯭ꯔꯤꯌꯦ
ꯑꯁ ꯌꯥꯝ ꯊꯦꯡꯉꯦꯗꯅ ꯑꯗꯨꯗꯤ ꯀꯔꯤꯒꯤ ꯌꯥꯝ ꯊꯦꯡꯕ꯭ꯔꯥ
ꯑꯁ ꯑꯁꯤꯔꯣꯝꯗ ꯍꯦꯛ ꯂꯩꯕꯗꯒꯤꯅꯤꯀꯣ ꯑꯩꯁꯦ ꯆꯥꯛ ꯐꯖꯅ ꯆꯥꯗ꯭ꯔꯦꯅꯦ
ꯎꯝ ꯑꯗꯨꯗꯤ ꯅꯁꯥ ꯁꯣꯛꯀꯅꯤꯀꯣ
ꯁꯣꯛꯇꯤ ꯁꯣꯛ ꯑꯃꯅꯤ ꯑꯗꯨꯕꯨ ꯑꯩꯒꯤ ꯏꯁꯥꯗ ꯁꯣꯟꯊꯕꯗꯤ ꯈꯪꯗꯕ
ꯑꯠꯆꯥ ꯆꯥ ꯑꯦ ꯑꯗꯨꯗꯤ ꯍꯛꯆꯥꯡ ꯐꯩꯌꯦ ꯑꯗꯨꯗꯤ ꯁꯣꯛꯇꯦ ꯀꯦꯝꯇ ꯇꯧꯗꯦꯕ ꯑꯗꯨꯗꯤ ꯑꯗꯨꯗꯤ ꯌꯥꯝ ꯅꯍꯥ ꯑꯣꯏꯅꯦ ꯑꯗꯨꯗꯤ
ꯑꯗꯨꯗꯤ ꯍꯧꯖꯤꯛꯇꯤ ꯀꯩꯗꯧꯔꯤꯕꯅꯣ ꯑꯗꯨꯝ ꯊꯕꯛ ꯀꯩꯅꯣꯒꯤ ꯍꯦꯛꯇ ꯇꯧꯔ ꯂꯩꯕ꯭ꯔꯥ
ꯎꯝ ꯍꯣꯏ ꯊꯕꯛ ꯇꯧꯔꯗꯤ ꯂꯩꯌꯦ ꯑꯗꯨꯕꯨ ꯏꯊꯟꯇ ꯏꯇꯣꯝꯇ ꯇꯧꯕꯒꯤ ꯑꯗꯨꯝ ꯀꯩꯅꯣ ꯕꯣꯔꯤꯡ ꯆꯨꯑꯦ ꯍꯥꯏꯅ ꯂꯩꯔ ꯂꯩꯕ ꯅꯤꯅꯦ ꯑꯩꯈꯣꯏꯒꯤ ꯊꯕꯛꯇꯤꯀꯣ ꯑꯗꯨꯝ ꯂꯦꯞꯇꯣꯞꯇ ꯑꯗꯨꯝ ꯌꯦꯡꯉ ꯂꯩꯕ ꯄꯤꯛ ꯑꯄꯤꯛꯄ ꯏꯕꯤꯕꯁꯤꯡꯗꯣ ꯃꯤ ꯑꯇꯩꯅ ꯇꯧꯕꯤꯕꯁꯤꯡꯗꯣ ꯑꯗꯨꯝ ꯌꯦꯡꯉ ꯂꯩꯕꯒꯤ ꯇꯟꯕ ꯊꯕꯛꯅꯤꯗ
ꯎꯝ ꯁꯨꯔ ꯁꯨꯔꯒ ꯄꯩꯁꯥ ꯐꯪꯒꯗꯕꯅꯤꯅꯦ ꯁꯨꯗꯕꯤꯗꯤ ꯀꯃꯥꯏꯅ ꯐꯪꯒꯦꯔ ꯇꯟꯒꯦꯔꯥ ꯇꯜꯂꯣꯏꯗ꯭ꯔꯥ ꯑꯗꯨꯝ ꯇꯧꯔꯛꯀꯗꯕꯅꯤꯅꯦ ꯑꯗꯨꯁꯨ ꯇꯟꯕ ꯊꯕꯛ ꯐꯧ ꯁꯨꯕ ꯐꯪꯗ꯭ꯔꯦꯕ ꯃꯤ ꯑꯇꯣꯞꯄꯅꯁꯨ ꯍꯖꯔꯥ ꯄꯩꯁꯥ ꯇꯥꯅꯤꯡꯉꯥꯏ ꯐꯥꯎ ꯀꯧꯕꯤꯗ ꯀꯧꯕꯤꯗꯕ ꯂꯩꯇꯕꯅꯤꯅ ꯑꯩꯈꯣꯏꯗꯤ ꯑꯁ ꯊꯕꯛ ꯌꯥꯝ ꯁꯨꯅꯤꯡꯉꯑꯦꯕ ꯁꯨꯅꯤꯡꯃꯟꯕꯒꯤ ꯁꯨꯅꯤꯡ ꯁꯨꯅꯤꯡꯃꯟꯕꯒꯤ ꯅꯪꯒꯤ ꯆꯥꯛ ꯌꯦꯟꯁꯥꯡ ꯊꯣꯡꯕ ꯂꯥꯛꯄ꯭ꯔꯥ
ꯑꯁ ꯍꯣꯏ ꯍꯣꯏ ꯂꯥꯛꯑꯣ ꯂꯥꯛꯑꯣ
ꯑꯗꯨ ꯑꯩꯅ ꯌꯦꯟꯁꯥꯡ ꯊꯣꯡꯕ ꯅꯪ ꯃꯍꯥꯎꯗꯣ ꯅꯪ ꯀꯩꯅꯣ ꯀꯩꯅꯣ ꯇꯦꯁ ꯇꯧꯑꯣꯕ
ꯎꯝ
ꯆꯥꯛ ꯏꯟ ꯆꯥꯛ ꯏꯟꯁꯥꯡ ꯊꯣ ꯆꯥꯛ ꯌꯦꯟꯁꯥꯡ ꯊꯣꯡꯕꯗꯤ ꯌꯥꯝꯅ ꯍꯩꯈ꯭ꯔꯕꯅꯤ ꯑꯩꯗꯤ ꯁꯦꯡꯕꯅꯦ ꯃꯤ ꯑꯇꯣꯞꯄꯅ ꯆꯥꯕ ꯈꯣꯏꯗꯣ ꯑꯁ ꯇꯥꯃꯣ ꯅꯪꯒꯤ ꯏꯟꯁꯥꯡ ꯊꯣꯡꯕꯗꯤ ꯌꯥꯝ ꯀꯩꯅꯣ ꯃꯍꯥꯎꯗꯣ ꯑꯩ ꯀꯧꯕꯥꯎꯕ ꯉꯝꯗ꯭ꯔꯦꯀꯣ ꯑꯗꯨꯝ ꯑꯩꯒꯤ ꯄꯨꯟꯁꯤꯗ ꯅꯨꯄꯤ ꯅꯨꯡꯁꯤꯕꯒꯨꯝ ꯑꯗꯨꯝ ꯅꯤꯡꯁꯤꯡꯂꯒ ꯂꯩꯌꯦ ꯍꯥꯏꯔꯒ
ꯏꯁ ꯌꯥꯝ ꯍꯥꯎꯈ꯭ꯔꯕ ꯃꯥꯂꯤꯀꯣ ꯃꯍꯥꯎ
ꯅꯠ ꯅꯠꯇꯦ ꯑꯁꯦꯡꯕꯅꯤ ꯅꯨꯄꯤ ꯅꯨꯄꯤ ꯅꯨꯡꯁꯤꯔꯒꯔ ꯀꯥꯏꯅꯔꯁꯨ ꯀꯥꯏꯅꯕ ꯃꯇꯝꯗ ꯑꯃꯨꯛꯀ ꯍꯦꯟꯅ ꯍꯦꯟꯅ ꯅꯨꯡꯁꯤꯕ ꯋꯥꯈꯜꯗꯨꯇ ꯂꯩꯌꯦꯅꯦ ꯅꯪꯒꯤ ꯌꯦꯟꯁꯥꯡ ꯊꯣꯡꯕꯗ ꯑꯁ ꯀꯥꯎꯕ ꯉꯝꯗ꯭ꯔꯦꯀꯣ
ꯎꯝ
ꯑꯗꯨꯒꯤ ꯑꯩ ꯃꯔꯨꯞ ꯈꯣꯏꯅ ꯁꯤ ꯑꯩꯒꯤ ꯃꯤꯡ ꯀꯥꯎꯗ꯭ꯔꯦꯕ ꯈꯨꯊꯨꯝꯕ ꯅꯨꯄꯥ ꯈꯨꯊꯨꯝꯕ ꯅꯨꯄꯥ ꯑꯩꯉꯣꯟꯗ ꯗꯣ ꯑꯩ ꯀꯩꯅꯣꯁꯦ ꯅꯨꯄꯤ ꯑꯃꯅꯁꯨ ꯑꯩꯉꯣꯟꯗ ꯃꯥꯥꯏꯁꯦ ꯀꯩꯅꯣꯒꯤ ꯄꯥꯔꯇꯤ ꯑꯃꯗ ꯑꯩꯈꯣꯏ ꯊꯦꯡꯅꯕ ꯑꯩꯅ ꯏꯔꯣꯝꯕ ꯁꯦꯝꯕꯀꯣ
ꯎꯝ
ꯑꯩꯕꯨꯗꯤ ꯑꯗꯨꯝ ꯆꯥꯅꯤꯡꯉꯥꯏ ꯑꯗꯨꯝ ꯑꯩꯅ ꯁꯦꯝꯕꯅꯤꯕ ꯑꯩꯗꯤ ꯁꯦꯝꯕ ꯅꯨꯄꯥꯗꯤ ꯍꯥꯎꯕ꯭ꯔꯥ ꯍꯥꯎꯇꯕ꯭ꯔꯥ ꯈꯪꯗꯕꯅꯤꯅ
ꯎꯝ
ꯆꯥꯊꯣꯛꯈ꯭ꯔꯁꯦ ꯆꯥꯛ ꯑꯅ ꯆꯥꯕ ꯁꯤ ꯏꯔꯣꯝꯕꯁꯨ ꯄꯪ ꯁꯦꯝꯗ ꯁꯦꯝꯕꯅꯤ ꯆꯥꯈ꯭ꯔꯁꯦꯅ ꯑꯩꯅ ꯆꯐꯨ ꯑꯃꯗ ꯄꯨꯔꯛꯄ ꯑꯗꯨꯢꯗꯤ ꯅꯨꯄꯤ ꯀꯥꯡꯄꯨꯗꯨ ꯇꯦꯁ ꯇꯧꯔꯒ ꯑꯁ ꯁꯤꯗꯤ ꯀꯅꯥꯅ ꯏꯔꯣꯝꯕꯁꯦ ꯀꯅꯥꯅ ꯁꯦꯝꯕꯔꯥ ꯑꯁ ꯌꯥꯝ ꯍꯥꯎꯋꯤꯀꯣ ꯁꯤ ꯅꯨꯄꯥꯅ ꯁꯦꯝꯕꯁꯦ ꯍꯥꯏꯅ ꯑꯁ ꯑꯇꯩ ꯑꯇꯩ ꯀꯅꯥꯁꯨ ꯅꯠꯇꯦ ꯅꯪꯒꯤ ꯇꯥꯃꯣꯅ ꯁꯦꯝꯕꯤꯕꯅꯦ ꯍꯥꯎꯕ꯭ꯔꯥ ꯍꯥꯎꯇꯕ꯭ꯔꯥ ꯈꯪꯗ꯭ꯔꯦꯅ ꯍꯥꯏꯕꯀꯣ ꯑꯁ ꯅꯪꯒꯤ ꯏꯔꯣꯝꯕꯗꯤ ꯑꯩ ꯄꯨꯟꯁꯤꯗ ꯁꯨꯃꯥꯏ ꯍꯥꯎꯕꯁꯦ ꯑꯩ ꯆꯥꯕ ꯐꯪꯗꯦ ꯑꯁꯤꯅ ꯑꯍꯟꯥꯕꯅꯦ ꯑꯗꯨꯝ
ꯍꯥꯎ ꯍꯧꯖꯤꯛꯗꯤꯒꯤꯗꯤ ꯑꯗꯨꯝ ꯏꯔꯣꯝꯕꯗꯣ ꯑꯩ ꯑꯗꯨꯝ ꯆꯥ ꯆꯥꯈꯤ ꯑꯥ ꯆꯥꯔꯛꯀꯅꯤ ꯍꯥꯏꯕꯀꯣ
ꯎꯝ
ꯅꯪꯒꯤ ꯏꯔꯣꯝꯕ ꯁꯦꯝꯕꯁꯦ ꯑꯁ ꯑꯩ ꯄꯨꯟꯁꯤꯗ ꯁꯨ ꯀꯧ ꯀꯧꯔꯔꯣꯏ ꯑꯗꯨꯝ ꯑꯩ ꯆꯠꯄ ꯈꯨꯗꯤꯡ ꯅꯤꯡꯁꯤꯡꯔꯒ ꯂꯩꯒꯅꯤꯀꯣ ꯈꯪꯗ꯭ꯔꯦꯅꯦ ꯀꯃꯥꯏꯅ ꯌꯥꯝ ꯍꯥꯎꯕꯔꯣ ꯈꯪꯗꯦ ꯅꯪ ꯅꯪꯁꯨ ꯑꯃꯔꯛ ꯄꯤꯖꯒꯦ ꯑꯩꯅ
ꯍꯣꯏ ꯍꯣꯏ ꯍꯣꯏ
ꯃꯍꯥꯎꯗꯣ ꯀꯃꯥꯏꯅ ꯇꯧꯕ꯭ꯔꯥ ꯍꯥꯏꯕꯗꯣ ꯑꯥ ꯑꯆ ꯈꯥ ꯑꯪ ꯆꯥꯕ ꯑꯩ ꯂꯥꯛꯁꯤꯔꯥ ꯅꯉꯣꯟꯗ ꯆꯥꯛ ꯅꯪꯒꯤ ꯆꯥꯛ ꯏꯟꯁꯥꯡ ꯊꯣꯡꯅꯤꯡꯉꯥꯏ
ꯑꯗꯨꯁꯨ ꯌꯥꯏꯌꯦꯅꯦ ꯅꯪ ꯅꯪꯅ ꯂꯥꯛꯄ ꯌꯥꯏꯌꯦ ꯍꯥꯏꯔꯗꯤ ꯑꯗꯨꯝ ꯂꯥꯛꯍꯜꯂꯒꯦ
ꯎꯝ ꯅꯪꯅ ꯊꯕꯛ ꯇꯧꯕ ꯑꯩꯅ ꯅꯪꯒꯤ ꯀꯩꯅꯣꯒꯤ ꯑꯣꯢ ꯆꯥꯛ ꯏꯟꯁꯥꯡ ꯊꯣꯡꯕ ꯅꯨꯄꯥ ꯑꯣꯢ ꯑꯣꯢ ꯑꯣꯏꯈ꯭ꯔꯒꯦ
ꯍꯣꯏ ꯍꯣꯏ
ꯅꯪ ꯅꯪꯒꯤ ꯃꯇꯦꯡ ꯄꯥꯡꯅꯤꯡꯉꯥꯏꯀꯣ
ꯑꯥ
ꯐꯤꯒꯨꯝꯕ ꯅꯪꯒꯤ ꯐꯤꯔꯣꯟꯒꯨꯝꯕ ꯁꯨ ꯁꯨꯕ ꯑꯗꯨꯒꯤꯗꯤ ꯅꯪꯒꯤ ꯆꯥꯛ ꯑꯥ ꯑꯁ ꯑꯗꯨ ꯑꯩ ꯇꯥ ꯑꯥ ꯑꯩ ꯐꯤꯔꯣꯟ ꯁꯨ ꯑꯩ ꯐꯤꯔꯣꯟ ꯁꯨꯕꯁꯤ ꯌꯥꯝ ꯍꯩꯌꯦꯕ
ꯐꯤꯔꯣꯟ ꯁꯨꯕꯁꯨ ꯍꯩꯕ ꯍꯩꯇꯕ ꯂꯩꯔꯤꯕꯣ ꯑꯃꯨꯛꯀ
ꯑꯁ ꯂꯩꯌꯦꯗꯅ ꯃꯤ ꯑꯇꯣꯞꯄꯗꯤ ꯐꯖꯅ ꯁꯨꯗꯕ ꯏꯁꯤꯡ ꯈꯛꯇ ꯇꯛ ꯇꯛ ꯇꯛ ꯇꯛ ꯇꯧꯔꯒ ꯀꯩꯅꯣꯒꯤ ꯅꯨꯡꯁꯥꯗ ꯀꯪꯍꯜꯂꯒ ꯑꯗꯨꯝ ꯀꯩꯅꯣ ꯑꯃꯨꯛꯀ ꯄꯨꯔꯛꯄ ꯑꯗꯨ ꯌꯥꯝ ꯃꯣꯠꯄꯁꯨ ꯂꯩꯌꯦ ꯑꯩꯗꯤ ꯅꯠꯇꯦ ꯑꯃ ꯄꯛ ꯀꯔꯤꯁꯨ ꯂꯩꯔꯣꯏ ꯈꯤꯇꯪ ꯃꯣꯠꯄꯁꯨ ꯂꯩꯔꯣꯏ ꯂꯣꯏꯅꯃꯛꯀꯣ
ꯎꯝ
ꯄꯨ ꯉꯥꯟꯗ ꯉꯥꯟꯗ ꯍꯦꯛ ꯍꯥꯞꯄꯗꯨꯗ ꯑꯁ ꯌꯥꯝ ꯀꯩꯅꯣ ꯇꯧꯕ ꯍꯥꯞꯄ ꯅꯨꯡꯉꯥꯏꯕ ꯗꯨ ꯂꯩꯌꯦꯕ ꯁꯨꯕꯗꯣ ꯑꯗꯨꯒꯤ ꯑꯗꯨ ꯑꯗꯨꯒꯤ ꯑꯗꯨꯒꯤ ꯅꯨꯄꯥꯅꯦ ꯑꯩꯁꯦ ꯂꯥꯏꯔꯤꯛꯄꯨꯗꯤ ꯌꯥꯝ ꯍꯩꯇ꯭ꯔꯦ
ꯌꯥꯔꯦꯀꯣ
ꯎꯝ ꯑꯩꯁꯦ ꯂꯥꯏꯔꯤꯛ ꯇꯝꯅꯤꯡꯉꯥꯏ ꯏꯁꯣꯔꯅ ꯀꯩꯅꯣꯒꯤ ꯁꯦꯝꯕꯤꯕ ꯅꯠꯇꯦꯕ ꯆꯥꯛ ꯏꯟꯁꯥꯡꯒꯨꯝꯕ ꯊꯣꯡꯅꯤꯡꯉꯥꯏ ꯅꯣꯏꯒꯤ ꯐꯤꯔꯣꯟꯒꯨꯝꯕ ꯁꯨꯅꯤꯡꯉꯥꯏꯁꯦ ꯑꯩꯒꯤ ꯀꯩꯅꯣꯒꯤ ꯈ꯭ꯋꯥꯏꯗꯒꯤ ꯏꯁꯣꯔꯅ ꯄꯤꯕ ꯇꯦꯂꯦꯟꯅꯦꯕ
ꯅꯣꯛꯅꯤꯡꯉꯤꯗ
ꯑꯗꯨꯒꯤꯅꯦ ꯑꯗꯨ ꯑꯗꯨꯒꯤꯅ ꯑꯩꯒꯤ ꯃꯤꯡꯁꯦ ꯍꯧꯖꯤꯛꯁꯨ ꯑꯩꯈꯣꯏꯅ ꯀꯧꯔꯛꯑꯦꯕ ꯑꯇꯣꯞ ꯑꯇꯣꯞꯄꯅ ꯈꯨꯊꯨꯝꯕꯧ
ꯑ
ꯀꯤꯌꯥꯝꯃꯨꯛ ꯍꯥꯎꯕ꯭ꯔꯅꯦ ꯑꯩꯅ ꯊꯣꯡꯕꯁꯦ ꯍꯥꯏꯕ ꯑꯩꯁꯨ ꯀꯅꯣꯒꯤ ꯉꯥꯎꯔꯒ ꯂꯩꯌꯦꯕ ꯈꯪꯅ ꯈꯪꯅꯕꯅꯤꯅꯀꯣ
ꯎꯝ ꯍꯣꯏ ꯅꯨꯄꯥꯁꯤꯡꯁꯦ ꯃꯤ ꯈꯔꯗꯤ ꯑꯗꯨꯝ ꯂꯩꯕꯅꯦ ꯍꯩꯕ ꯊꯣꯡꯕ ꯒꯨꯝꯕ ꯍꯩꯕ ꯑꯗꯨꯕꯨ ꯑꯅꯝꯕꯗꯤ ꯆꯥꯛ ꯏꯟꯁꯥꯡ ꯊꯣꯡꯅꯗꯦꯅ ꯅꯨꯄꯥ ꯁꯤꯡꯁꯦ ꯅꯨꯄꯤꯒꯤ ꯊꯕꯛꯅꯦ ꯍꯦꯛ ꯍꯦꯛ ꯇꯧꯋꯦꯕ ꯃꯣꯏꯁꯦ
ꯑꯩꯁ ꯑꯗꯨꯝꯃꯥꯏ ꯅꯠꯇꯦ ꯑꯩꯗꯤ ꯑꯩꯅ ꯊꯣꯡꯒꯅꯤ ꯑꯩꯅ ꯊꯣꯡꯒꯅꯤꯅꯀꯣ ꯏꯃꯨꯡꯗꯨꯁꯨ ꯀꯣ ꯑꯩ ꯊꯣꯡꯕꯤꯒꯦ ꯊꯣꯡꯕꯤꯒꯦ ꯑꯩ ꯏꯅꯥꯎꯅꯨꯄꯤ ꯈꯣꯏ ꯏꯆꯦ ꯈꯣꯏꯗ ꯑꯦ ꯅꯣꯏ ꯊꯣꯡꯔꯨꯅꯨ ꯅꯪꯒꯤ ꯅꯅꯥꯎ ꯅꯨꯄꯥ ꯂꯩꯔꯤꯁꯤꯗꯤ ꯑꯩ ꯊꯣꯡꯕꯤꯒꯦꯅꯦ ꯅꯅꯥꯎꯅꯨꯄꯥ ꯈꯨꯠ ꯏꯁꯣꯔꯅ ꯁꯦꯝꯕꯤꯕꯁꯦ ꯁꯤ ꯆꯥꯛ ꯏꯟꯁꯥꯡ ꯊꯣꯡꯅꯤꯉꯥꯏ ꯐꯤꯔꯣꯜ ꯁꯨꯅꯤꯡꯉꯥꯏꯅ ꯏꯁꯣꯔꯅ ꯑꯩꯒꯤ ꯈꯨꯠ ꯑꯅꯤ ꯁꯦꯝꯕꯤ ꯁꯦꯝꯕꯤꯕꯅꯤꯅꯦ ꯀꫭ
ꯎꯝ
ꯑꯗꯨꯝ ꯂꯩꯌꯦ ꯑꯩꯗꯤ ꯂꯥꯏꯔꯤꯛꯄꯨꯗꯤ ꯌꯥꯝ ꯍꯩꯇ꯭ꯔꯦ ꯑꯗꯣ ꯌꯥꯗ꯭ꯔꯦ ꯀ꯭ꯂꯥꯁ ꯇꯦꯟ ꯐꯦꯜ ꯃꯔꯤꯔꯛ ꯁꯨꯕ ꯅꯨꯄꯥꯅꯦ
ꯂꯥꯏꯔꯤꯛꯇ ꯈꯛꯇ ꯍꯤꯡꯕ ꯅꯠꯇꯦꯗ ꯂꯔꯤꯛ ꯇꯝ ꯇꯝ ꯌꯥꯝ ꯀꯟꯅ ꯃꯌꯥꯝ ꯌꯥꯝ ꯋꯥꯡꯅ ꯇꯝꯕꯤꯔꯁꯨ ꯂꯥꯁꯇꯗꯤ ꯑꯗꯨꯝ ꯊꯕꯛ ꯂꯩꯇꯕꯤ ꯌꯨꯝꯗ ꯑꯗꯨꯝ ꯂꯩꯔꯤꯗꯨꯅꯤ ꯑꯗꯨꯒꯤ ꯁꯔꯨꯛꯄꯨꯗꯤ ꯍꯥ
ꯃꯥꯟꯅꯦ ꯃꯥꯟꯅꯦ ꯍꯥꯏꯔꫭ
ꯑꯗꯨ ꯁꯔꯨꯛꯄꯨꯗꯤ ꯂꯥꯏꯔꯤꯛꯇꯣ ꯈꯔ ꯇꯝꯃꯦ ꯑ ꯍꯥꯏꯗꯤ ꯄꯥꯊꯣꯛꯄ ꯍꯩꯈ꯭ꯔꯦ ꯑ ꯉꯥꯡꯕ ꯍꯩꯈ꯭ꯔꯦ ꯑꯗꯨꯝꯃꯥꯏꯟ ꯇꯧꯔꯗꯤꯀꯣ ꯑꯈꯣꯏꯅ ꯄꯥꯝ ꯄꯥꯝꯕꯗ ꯆꯠꯄꯅꯗꯤ ꯐꯩꯌꯦꯗ
ꯎꯝ ꯑꯗꯨꯅ‌ ꯐꯩ ꯑꯩꯅ ꯏꯁꯣꯔꯅ ꯁꯦꯝꯕꯤꯕꯁꯦ
ꯎꯝ
ꯑꯩ ꯅꯍꯥꯟꯕꯨꯗꯤ ꯑꯩꯒꯤ ꯇꯦꯂꯦꯟ ꯈꯪꯗ꯭ꯔꯤꯉꯩꯗꯤ ꯑꯩ ꯏꯁꯣꯔꯕꯨ ꯋꯥꯔꯧꯋꯦꯕ
ꯎꯝ
ꯑꯩꯁꯦ ꯑꯁ ꯀꯃꯥꯏꯅ ꯁꯦꯝꯕ꯭ꯔꯣ ꯀꯣ ꯄꯤꯛꯅꯁꯨ ꯁꯦꯝꯕꯤꯈ꯭ꯔꯦ ꯀꯨꯆꯨꯁꯨ ꯌꯥꯝ ꯃꯨꯅ ꯁꯦꯝꯕꯤꯈ꯭ꯔꯦ ꯁꯛꯇꯨ ꯑꯗꯨꯝ ꯊꯤꯔꯒ ꯁꯦꯝꯕꯤꯌꯦ ꯑꯩꯒꯤꯁꯦ ꯀꯔꯤ ꯑꯩꯒꯤꯁꯦ ꯑꯩꯒꯤꯁꯦ ꯏꯁꯣꯔꯅ ꯀꯔꯤꯒꯤꯗꯃꯛꯇ ꯁꯦꯝꯕꯤꯕ꯭ꯔꯣ ꯀꯣꯅꯣ ꯑꯩꯅ ꯈꯟꯕꯒꯤ ꯂꯩꯌꯦꯕ ꯑꯗꯨ ꯃꯇꯝꯗꯗꯤ ꯆꯥꯛ ꯢꯟꯁꯥꯡ ꯊꯣꯡꯕ ꯃꯇꯝꯗꯗꯤ ꯑꯁ ꯑꯁꯤ ꯅꯨꯄꯥ ꯁꯛ ꯌꯥꯝ ꯊꯤꯕ ꯅꯨꯄꯥꯅ ꯆꯥꯛ ꯊꯣꯡꯍꯜꯂꯨꯅꯦ ꯀꯥꯏꯅ ꯉꯥꯏꯉꯛ ꯑꯗꯨ ꯁꯛꯊꯤꯕ ꯅꯨꯄꯥꯅ ꯊꯣꯡꯔꯗꯤ ꯌꯥꯝ ꯍꯥꯎꯋꯦ ꯑꯗꯨꯣꯏꯒꯤ ꯐꯤꯔꯣꯜ ꯅꯥꯉꯣꯟ ꯀꯃꯥꯏ ꯀꯩꯅꯣꯒꯤ ꯀꯤꯆꯟꯒꯨꯝꯕ ꯑꯩꯈꯣꯏ ꯆꯥꯛꯁꯪꯒꯨꯝꯕ ꯆꯤꯡꯊꯣꯛꯅꯤꯡꯉꯥꯏ ꯑꯁ ꯃꯥꯁꯤ ꯌꯥꯝ ꯍꯩꯌꯦ ꯑꯁ ꯑꯗꯨ ꯈꯛꯇꯅꯤ ꯃꯥꯅ ꯑꯗꯨ ꯈꯛꯇꯅꯤ ꯃꯉꯣꯟꯗ ꯄꯥꯝꯕ ꯂꯩꯕꯁꯦꯅ ꯀꯣ ꯃꯤꯅꯥꯡꯅꯥꯥꯏꯔꯑꯕ ꯑꯗꯨꯒ ꯑꯩꯈꯣꯏ ꯈꯨꯟꯗ ꯄ꯭ꯔꯣꯒꯥ꯭ꯔꯥꯝ ꯑꯃꯒꯨꯝꯕ ꯂꯩꯔꯗꯤ ꯁꯛꯊꯤꯕ ꯅꯨꯄꯥꯗꯨꯗꯤ ꯂꯥꯛꯇꯕ꯭ꯔꯥ ꯑꯃꯨꯛꯀ ꯍꯟꯅ ꯍꯪꯅꯛꯀꯅꯤꯕ
ꯎꯝ
ꯁꯥꯊꯤꯕ ꯍꯥꯏꯔꯗꯤ ꯑꯁ ꯑꯩꯉꯣꯟꯗꯅꯤꯅꯦꯅꯀꯣ ꯑꯩ ꯁꯥꯊꯤꯕ ꯍꯥꯏꯔꯁꯨ ꯃꯣꯏꯅ ꯃꯐꯝ ꯑꯃꯗꯗꯤ ꯊꯥꯡꯒꯠꯄꯅꯤꯅ ꯑꯩꯁꯨ ꯍꯔꯥꯎꯋꯦꯕ ꯆꯏꯦ ꯁꯥꯠ ꯃꯤꯅꯤ ꯁꯛ ꯊꯤꯕ ꯅꯨꯄꯥꯗꯣ ꯀꯧꯑꯣꯅꯦ ꯑꯗꯨ ꯃꯥꯒꯤ ꯅꯨꯄꯥ ꯌꯦꯟꯁꯥꯡ ꯊꯣꯡꯕꯗꯣ ꯑꯁ ꯀꯊꯣꯡꯗꯣꯏ ꯃꯍꯥꯎ ꯇꯣꯡꯉꯥꯜꯂꯦꯕ ꯌꯥꯝ ꯊꯨꯝꯃꯦꯕ ꯍꯥꯏꯥꯏꯅ ꯀ
ꯎꯝ
ꯃꯔꯥꯡ ꯄꯤ ꯑꯅꯤꯁꯦ ꯈꯔꯞ ꯍꯔꯥꯎ ꯍ ꯁꯛꯊꯤꯕ ꯁꯛꯊꯤꯕ ꯈꯨꯠꯊꯨꯝꯕ ꯅꯨꯄꯥꯗꯨ ꯑꯩꯒꯤ ꯃꯤꯡ ꯑꯗꯨꯝ ꯀꯧꯅ ꯍꯥꯏꯕꯗꯣ ꯑꯩꯈꯗ ꯁꯛꯊꯤꯕ ꯑꯃꯨꯕꯅꯁꯨ ꯀꯥꯎꯅꯨ ꯑꯗꯥꯥꯏ
ꯑꯌꯥ ꯐꯠꯇꯦꯅꯦ ꯑꯗꯨꯗꯤ ꯑꯗꯨꯃꯥꯏꯅ ꯀꯧꯕ ꯌꯥꯗꯦꯅꯦ
ꯎꯝ ꯑꯗꯨꯝ ꯀꯧꯏꯗ ꯑꯩꯒꯤ ꯃꯤꯡꯁꯦ ꯌꯥꯝ ꯂꯩꯌꯦ ꯁꯛꯊꯤꯕ ꯈꯨꯠ ꯊꯨꯝꯕ ꯅꯨꯄꯥꯁꯨ ꯂꯩꯕ꯭ꯔꯥ ꯍꯥꯏ ꯑꯃꯨꯕꯗꯨ ꯂꯩꯕ꯭ꯔꯣ ꯎꯖꯥ ꯑꯃꯨꯕ ꯍꯥꯏꯔꯛꯀꯅꯦꯕ ꯃꯣꯏꯅ ꯑꯇꯣꯞꯄꯅ ꯑꯁ ꯃꯥꯗꯤ ꯃꯦꯇ꯭ꯔꯤꯛ ꯃꯔꯤꯔꯛ ꯊꯥꯕꯁꯨ ꯊꯣꯛꯇ꯭ꯔꯤꯅꯦ ꯑꯗꯨꯒꯤ ꯆꯥꯛ ꯌꯦꯟꯁꯥꯡ ꯊꯣꯡꯉꯦ ꯆꯠꯀꯗꯕꯅꯤ ꯃꯥꯁꯦꯅꯀꯣ ꯑꯩꯅ ꯑꯩꯒꯤ ꯇꯦꯂꯦꯟꯗꯣ ꯑꯩ ꯑꯗꯨ ꯃꯇꯝꯗ ꯑꯩ ꯈꯪꯍꯧꯗꯕ
ꯑꯗꯨꯅꯦ ꯆꯠꯂꯝꯒꯗꯕꯅꯤꯅꯦ ꯍꯧꯖꯤꯛ ꯆꯠꯂꯝꯃꯗꯤ ꯑꯆꯧꯕ ꯁꯦꯞ ꯑꯣꯏꯔꯒ ꯂꯩꯔꯝꯃꯅꯤꯅꯦ
ꯑꯁ ꯑꯗꯨꯅꯦ ꯎꯝ ꯑꯆꯧꯕ ꯁꯦꯞ ꯌꯥꯝ ꯐꯥꯎꯔꯒ ꯑꯃꯨꯕ ꯁꯦꯞꯇꯣ ꯍꯥꯏꯔꯛꯀꯅꯦꯕ ꯇꯄꯅꯀꯣ
ꯑꯗꯨꯃꯥꯏꯅ ꯇꯧꯔꯔꯣꯏꯗ ꯃꯄꯥꯟꯒꯨꯝꯕ ꯊꯣꯛꯑꯗꯤ ꯑꯁ ꯑꯗꯨꯗꯤ ꯑꯗꯨꯅ ꯆꯥꯛ ꯊꯣꯡꯕꯗꯤ ꯍꯥꯎꯕꯅꯤꯀꯣ ꯍꯦꯟꯅ ꯇꯧꯔꯒ ꯃꯤ ꯃꯌꯥꯝ ꯂꯥꯛꯑꯅꯤꯅꯦ ꯅꯪꯒꯤꯗ
ꯁꯥꯔ ꯑꯃꯨꯕꯅ ꯆꯥꯛ ꯊꯣꯡꯕꯗꯣ ꯍꯧꯋꯤꯅꯦ ꯀꯥꯏꯅꯒ ꯍꯥꯏꯔꯛꯀꯅꯤ
ꯑꯁꯦꯡꯕꯒꯤ ꯃꯨꯕ꯭ꯔꯕ ꯅꯪꯁꯦ
ꯃꯨꯕꯅꯦ ꯌꯥꯝ ꯃꯨꯕꯅꯦ ꯃꯩꯇꯥꯟꯒꯨꯝꯕꯅꯦ ꯑꯩꯗꯤ
ꯀꯣꯏꯂꯥꯁꯁꯤꯗ ꯀꯣꯏꯂꯥ ꯒꯨꯝꯕꯥ ꯃꯥꯟꯜꯂꯤꯕ ꯃꯨꯃꯟꯕꯥꯒꯤ ꯈꯪꯗ꯭ꯔꯦꯅꯦ ꯑꯩꯒꯤꯁꯦ ꯑꯇꯣꯞꯄ ꯑꯇꯣꯞꯄ ꯀꯩꯅꯣꯒꯤ ꯂꯝꯗ ꯄꯣꯛꯂꯝꯕꯗꯤ ꯐꯥꯕ ꯑꯈꯣꯏ ꯂꯩꯕꯥꯛ ꯑꯁꯤꯗ ꯄꯣꯛꯂꯝꯕꯒꯤꯀꯣ ꯉꯥꯎꯕ ꯉꯥꯛꯇ ꯑꯉꯥꯎꯕ ꯀꯥꯡꯄꯨꯗ ꯑꯃꯨꯕꯁꯦ ꯂꯥꯛꯄꯒꯤꯀꯣ ꯑꯁ ꯅꯪꯉꯁꯦ ꯑꯇꯣꯞꯄ ꯃꯤ ꯑꯣꯏꯔꯝꯒꯅꯤꯀꯣꯅ ꯃꯨꯛ ꯈꯟꯕ
ꯎꯝ
ꯈꯪꯗ꯭ꯔꯦ ꯑꯃꯨꯕ ꯄꯥꯔꯇꯤꯅ ꯅꯣꯏꯗꯤ ꯅꯁꯛꯁꯨ ꯐꯖꯔꯝꯒꯅꯤ ꯅꯪꯒꯤ ꯈꯣꯟꯖꯦꯟꯁꯨ ꯇꯥꯕꯗ ꯑꯁ ꯊꯝꯃꯣꯏꯁꯤ ꯗꯨꯡ ꯗꯨꯡ ꯂꯥꯎꯏꯕ
ꯑꯌꯥ ꯅꯣꯛꯅꯤꯡꯉꯦ ꯐꯖꯗꯝꯅꯦ ꯏꯅꯣꯏ ꯅꯣꯏꯔꯒ ꯏꯇꯦꯟ ꯇꯦꯜꯂꯒ ꯂꯩꯕꯅꯦ
ꯅꯣꯡ ꯐꯥꯗꯣꯛ ꯊꯥꯕ ꯃꯇꯝꯗ ꯅꯪꯉꯣꯟꯗ ꯆꯥꯛ ꯊꯣꯡꯅꯉꯥꯏ ꯂꯥꯛꯀꯦ
ꯍꯣꯏ ꯂꯥꯑꯣ ꯀꯥꯎꯕ ꯇꯥꯔꯅꯦ ꯃꯤ ꯃꯤ ꯑꯁꯤꯗ ꯆꯥꯛ ꯊꯣꯡꯕ ꯃꯤ ꯍꯩ ꯌꯥꯝ ꯍꯩꯅ ꯂꯩꯕ ꯀꯥꯟꯁꯤꯗ ꯀꯔꯤ ꯋꯥꯅꯤꯉꯥꯏ ꯂꯩꯒꯦꯅꯦ
ꯎꯝ ꯅꯪꯒꯤ ꯁꯦꯕꯥꯁꯨ ꯐꯖꯅ ꯇꯧꯕꯤꯒꯦ ꯅꯪꯒꯤ ꯐꯤꯔꯣꯟ ꯃꯔꯣꯟꯖꯨ ꯐꯖꯅ ꯁꯨ ꯇꯨꯕꯤꯒꯦ ꯅꯪꯒꯤ ꯆꯥꯛꯁꯨ ꯐꯖꯅ ꯊꯣꯡꯕꯤꯒꯦ
ꯎꯝ